ꯎꯝ ꯍꯜꯂꯣ
ꯑ ꯇꯥꯕ꯭ꯔ ꯁꯤꯔꯤ ꯇꯧꯔꯂ ꯂꯩꯕ꯭ꯔꯣ
ꯑ ꯕꯦꯡ ꯍꯗ ꯂꯥꯛꯑꯝꯕꯅꯦ ꯁꯤꯁꯇꯔ ꯁꯤꯁꯇꯔꯗꯤ ꯀꯩꯗꯧꯕꯤꯔꯝꯕꯅꯣ
ꯑꯩꯁꯨ ꯐꯝꯃꯒ ꯂꯩꯌꯦ ꯍꯧꯖꯤꯛꯇꯤ
ꯑꯣ ꯀꯩ ꯃꯊꯦꯜ ꯇꯧꯔꯒꯦ ꯁꯤꯁꯇꯔꯕꯨ
ꯀꯔꯤ ꯍꯥꯏꯕ ꯑ ꯑꯈꯣꯏ ꯑ ꯆꯤꯀꯟ ꯅꯪꯗꯤ
ꯑꯣ ꯁꯤꯁꯇꯔꯒꯤꯗ ꯆꯤꯛꯀꯟ ꯆꯥꯏ ꯍꯥꯏꯕ ꯃꯥꯜꯂꯦꯀꯣ
ꯀꯔꯤ ꯍꯥꯏꯕ
ꯑꯣ ꯁꯤꯁꯇꯔꯒꯤ ꯂꯟꯁ ꯇꯧꯕꯗꯣ ꯆꯤꯀꯟ ꯆꯥꯢ ꯍꯥꯏꯕ ꯑꯣ
ꯍꯣꯢ ꯑꯍ
ꯑꯣ ꯑꯩ ꯇꯥꯍꯧꯗ꯭ꯔꯕ ꯑꯗꯨꯒꯤ ꯍꯪꯕꯅꯤꯗ
ꯑꯣ ꯅꯪꯗꯤ ꯀꯔꯤ ꯆꯥꯔꯛꯀꯦ ꯐꯣ ꯍꯥꯎꯕꯅꯦꯗ ꯁꯧꯒꯔꯤꯁꯨ
ꯑꯥ ꯍꯥꯎꯋꯦ ꯍꯥꯎꯋꯦ ꯁꯤꯁꯇꯔꯕꯨ ꯀꯩꯗꯧꯔꯝꯕꯅ‌ꯦ ꯍꯥꯏꯕꯅꯣ
ꯑꯩꯗꯤ ꯐꯝꯔꯒ ꯂꯩꯌꯦ
ꯑꯣ ꯅꯨꯡꯁꯥ ꯁꯥꯕꯩꯔꯣ
ꯍꯣꯏ ꯑꯦꯁ ꯅꯨꯡꯁꯥ ꯁꯥꯕꯒ ꯑꯍꯥꯝ ꯅꯪꯗꯤ ꯀꯗꯥꯏꯗꯩꯔꫭ
ꯑꯣ ꯑꯩꯗꯤ ꯕꯦꯡꯗ ꯂꯩꯔꯤ ꯍꯥꯏꯇꯥꯔꯦ
ꯑꯣ ꯑꯣ ꯕꯦꯡ ꯇ ꯊꯕꯛ ꯇꯧꯕ꯭ꯔꯥ
ꯅ ꯅ ꯅ ꯅꯠꯇꯦ ꯕꯦꯡꯇ ꯂꯥꯛꯑꯝꯕꯅꯦ ꯕꯦꯡꯒꯤ ꯏꯁꯇꯥꯐ ꯉꯥꯏꯔꯝꯃꯤ ꯍꯥꯏꯇꯥꯔꯦꯀꯣ
ꯑꯣ ꯑꯣ ꯑꯣ ꯑꯣ
ꯁꯤꯁꯇꯔꯗꯤ ꯀꯩꯅꯣ ꯇꯧꯗ꯭ꯔꯣ ꯋꯥꯔꯜ ꯀꯞꯀ ꯌꯦꯡꯗ꯭ꯔꯣ ꯑꯣ ꯀꯩ ꯀꯩ ꯇꯤꯝꯗ ꯁꯄꯣꯠ ꯇꯧꯕꯤꯔꯤꯅꯣ
ꯑꯁ ꯑꯩꯗꯤ ꯄ꯭ꯔꯣꯇꯨ ꯒꯜꯅꯤꯗ ꯍꯥ ꯅꯪꯗꯤ
ꯑꯩꯗꯤ
ꯑꫭ ꯕꫪꯗꯔꯗꯤ ꯀꯗꯥꯏꯗꯥꯒꯤꯔꯣ ꯑꯥ ꯑꫭ ꯑꫭ ꯑꫭ ꯑꯣ ꯈꯪꯗꯥꯕꯩꯅꯦ ꯁꯥꯎꯕꯤꯕ ꯌꯥꯗꯦ
ꯑꯣ ꯁꯥꯎꯗꯦ ꯁꯥꯎꯗꯦ ꯁꯤꯁꯇꯔꯗꯤ ꯀꯩꯀꯩ ꯃꯊꯦꯜ ꯍꯦꯟꯖꯥꯡ
ꯑꯁ ꯑꯩ ꯂꯣꯏ ꯍꯩꯗ
ꯂꯣꯏ ꯍꯩꯌꯦ ꯑꯣ
ꯍꯥꯎꯕ꯭ꯔꯥ ꯍꯥꯎ ꯇꯕ꯭ꫪꯥꯗꯤ ꯈꯪꯗꯦ ꯂꯣꯏ ꯊꯣꯡꯕꯗꯤ ꯍꯩꯌꯦ
ꯑꯣ ꯗꯨꯗꯤ
ꯅꯣꯡꯃꯥ ꯀꯣꯏꯔꯛꯑꯣ ꯊꯣꯡꯕꯤꯒꯦ ꯑꯣ ꯑꯩꯈꯣꯏ ꯏꯁꯇꯥꯐ ꯃꯁꯦꯟ ꯆꯥꯛ ꯆꯥꯟꯅꯥꯔ ꯂꯩꯕ ꯑꯗꯨꯒꯤ ꯌꯥꯝ ꯂꯥꯡꯉ‌ꯦꯕ
ꯑꯣ ꯂꯥꯡꯕꯗꯣ ꯌꯥꯗꯒꯨꯝ ꯇꯧꯕꯅꯤꯀꯣ
ꯑꫭ ꯑꯣ
ꯂꯥꯡꯉꯥꯗꯤ ꯂꯥꯡꯉꯥꯗꯤ ꯀꯩꯅꯣ ꯇꯧꯗꯦꯅ ꯍꯥꯏꯕꯅꯤ ꯁꯤꯁꯇꯔ ꯑꯗꯨꯅ ꯈꯤꯇꯪ ꯑꯦꯚꯣꯏꯠ ꯇꯧꯕꯤꯌꯣ ꯍꯥꯏꯕꯅꯤꯀꯣ
ꯑꯣ ꯑꯣ ꯍꯣꯏ ꯍꯣꯏ
ꯑꯣ ꯁꯤꯁꯇꯔꯗꯤ ꯕꯦꯡꯗ ꯊꯕꯛ ꯇꯧꯕ ꯑꯣꯏꯗꯣꯏꯔꯣ
ꯑꯥ ꯅꯠꯇꯦ ꯑꯩꯗꯤ ꯁꯨꯝ ꯏꯆꯦ ꯈꯣꯏꯕꯨ ꯃꯇꯦꯡ ꯄꯥꯡꯉꯥ ꯂꯩꯕꯅꯤꯗ
ꯑꯣ ꯀꯩ ꯕ‌ꯦꯡꯗ ꯂꯩꯅꯣ ꯁꯤꯁꯇꯔꯕꫭ
ꯑꯥ ꯕꯦꯡ ꯅꯠꯇꯦ ꯑꯩꯗꯤ
ꯑꯣ ꯌꯨꯝꯗ ꯑꯣꯏꯗꯣꯏꯔꯣ ꯑꯗꯨꯝ
ꯍꯣꯏ ꯔꯦꯁꯇꯨꯔꯦꯟꯗ ꯑꯣꯏꯗꯣꯏꯔꯥ
ꯍꯥꯏꯁ ꯑꯗꯨꯗꯤ ꯔꯦꯁꯇꯨꯔꯦꯟꯗ ꯂꯩꯏꯗꯤ ꯑꯍꯥꯎ ꯑꯍꯥꯎꯕ ꯌꯥꯝ ꯆꯥꯕ ꯂꯩ ꯂꯩꯔꯝꯗꯧ ꯃꯜꯂꯤꯗ
ꯀꯩꯏꯗ ꯑꯗꯨꯝ ꯍꯥꯏꯗꯤ ꯑꯗꯨꯝ ꯍꯋꯥꯏꯁꯨ ꯆꯥꯏꯑꯦ
ꯑꯣ ꯀꯩꯀꯩ ꯀꯩꯅꯣ ꯂꯩꯒꯦ ꯀꯩꯀꯩ ꯃꯦꯅꯨ ꯐꯪꯕꯤꯒꯦ ꯁꯤꯁꯇꯔ ꯑꯣꯏꯒꯤꯁꯤꯕꯣ
ꯑꯩꯈꯣꯏꯁꯦ ꯎꯝ ꯎꯝ ꯎꯝ ꯂꯣꯏꯅꯗꯤ ꯐꯪꯉꯦꯅꯤ ꯆꯥꯏꯅꯤꯁ ꯏꯟꯗꯤ ꯏꯟꯗꯤꯌꯒꯤꯗꯤ ꯐꯪꯗꯦ ꯑꯗꯨ ꯆꯥꯏꯅꯤꯁꯀꯨꯝꯕꯗꯤ ꯐꯪꯉꯦ ꯀꯣꯟꯒꯤꯁꯨ ꯐꯪꯉꯦ ꯑꯌꯥꯝꯕꯗꯤ ꯐꯪꯉꯦ ꯏꯟꯗꯤꯌꯥꯟꯒꯤꯗꯤ ꯍꯥꯞꯇꯦ
ꯑꯣ ꯑꯗꯨꯗꯤ ꯁꯤꯇ ꯑꯍꯥꯎꯕ ꯑꯝꯇ ꯍꯥꯏꯔꯛꯎꯗꯅ ꯃꯌꯥꯝꯅ ꯌꯥꯝ ꯄꯥꯝꯅ ꯆꯥꯅꯕ ꯑꯝꯇꯪ
ꯑꯗꯨꯝ ꯁꯤ ꯐꯨꯗ ꯄ꯭ꯂꯦꯇꯔꯁꯨ ꯃꯌꯥꯝꯅ ꯄꯥꯝꯅ ꯑꯗꯨꯝ ꯆꯥꯅꯩ
ꯀꯩꯅꯣꯒ ꯆꯥꯕ ꯂꯥꯛꯇ꯭ꯔꯣ ꯑꯣꯛꯇꯣꯕꯁꯀꯗꯤ ꯐꯪꯗ꯭ꯔꯣ
ꯑꯦ ꯑꯇꯣꯞꯄꯁꯨ ꯐꯪꯉꯦ
ꯑꯥ ꯑꯗꯨꯗꯤ ꯑꯩꯈꯣꯏ ꯃꯍꯥꯎ ꯌꯦꯡꯕ ꯂꯥꯛꯄ ꯌꯥꯏꯅꯀꯣ ꯁꯤꯁꯇꯔ
ꯍꯣꯏ ꯌꯥꯏꯑꯦ ꯂꯥꯛꯑꯣ
ꯑꯣ ꯑꯩꯈꯣꯏ ꯂꯥꯛꯄꯒꯤ ꯗꯤꯁꯀꯥꯎꯟꯒꯗꯤ ꯇꯧꯔꯣꯏꯗ꯭ꯔꯣ
ꯇꯕꯅꯦ ꯑꯩꯈꯣꯏ ꯈꯪꯅꯕ ꯃꯤ ꯂꯥꯛꯑꯗꯤ ꯗꯤꯁꯀꯥꯎꯟ ꯑꯗꯨꯝ ꯄꯤꯕꯅꯦ
ꯑꯣ ꯑꯇꯩ ꯀꯩꯅꯣꯒꯨꯝꯕꯗꯤ ꯐꯪꯗ꯭ꯔꯣ ꯄꯤꯖꯥꯒꯨꯝꯕ
ꯍꯣꯏ ꯄꯤꯖꯥꯗꯤ ꯍꯥꯞꯅꯤꯑꯌꯦ ꯑꯩꯈꯣꯏꯗꯤ ꯎꯝ ꯄ꯭ꯔꯁꯒꯨꯝꯃꯗꯤ ꯍꯥꯞꯄꯦ ꯄꯤꯖꯥꯒꯨꯝ ꯍꯣꯏ
ꯑꯣ ꯃꯤ ꯀꯌꯥꯝ ꯂꯥꯛꯀꯦ ꯅꯨꯡꯇꯤꯒꯤ ꯃꯤ ꯑꯗꯨꯝ ꯂꯥꯛꯄꯔꯣ ꯑꯗꯨꯝ ꯀꯃꯥꯏꯅ ꯇꯧꯒꯦ ꯊꯕꯛ ꯈꯔ ꯆꯤꯟꯕꯖꯥꯠꯂꯣ
ꯅꯨꯡꯗꯥꯡꯒꯨꯝꯕꯗꯤ ꯃꯤ ꯈꯔ ꯂꯥꯛꯑꯦ ꯍꯣꯏ ꯅꯨꯡꯊꯤꯟꯒꯨꯝꯕꯗꯤ ꯍꯧꯖꯤꯛꯀꯥꯟꯗꯤ ꯁꯥꯕꯅ ꯄꯥꯛ ꯂꯥꯛꯇꯦ
ꯑꯣ ꯀꯩꯅꯣꯒꯗꯤ ꯂꯥꯛꯇꯣꯏ ꯁꯤꯇꯔ ꯃꯤ ꯀꯣꯏꯕꯒꯗꯤ ꯀꯌꯥꯝ ꯂꯥꯛꯀꯦ ꯀꯣꯏꯕ
ꯑꯗꯨꯝ ꯂꯥꯛꯑꯦꯗ ꯂꯥꯛꯄꯕꯨꯗꯤ ꯁꯦꯇꯔꯗꯦ ꯁꯟꯗꯦꯅ ꯃꯤ ꯑꯌꯥꯝꯕꯗꯤ ꯂꯥꯛꯑꯦ
ꯑꯣ ꯑꯗꯨꯗꯤ ꯁꯤꯇꯔꯗꯤ ꯅꯨꯡꯇꯤꯒꯤ ꯃꯤ ꯃꯌꯥꯝ ꯃꯌꯥꯝ ꯊꯦꯡꯅꯔꯦ
ꯑ
ꯊꯦꯡꯅꯗꯅꯤ ꯊꯦꯡꯅꯒꯗꯕꯅꯤ ꯊꯦꯡꯅꯒꯗꯧꯅꯤ ꯁꯤꯁꯇꯔ ꯃꯤ ꯊꯦꯡꯅꯕ ꯍꯥꯏꯁꯤ ꯐꯩ
ꯍꯣꯏ ꯑꯩ ꯁꯥꯕꯅ ꯂꯣꯏꯔꯦꯗ
ꯎꯝ ꯁꯝꯃꯅꯤꯅ ꯈꯔꯗꯤ ꯑꯗꯨꯝ ꯁꯥꯕ ꯇꯥꯔꯦ ꯈꯥꯡꯕ ꯇꯥꯔꯦ
ꯍꯣꯏ
ꯇꯤꯆꯔꯗꯤ ꯑꯇꯣꯞꯄꯗꯤ ꯀꯩꯀꯩ ꯇꯧꯔꯤꯒꯦ
ꯑꯇꯣꯞꯄꯗꯤ ꯑꯩ ꯑꯗꯨꯝ ꯐꯤ ꯈꯔ ꯇꯨꯕ ꯁꯨꯃꯥꯏꯅ ꯇꯧꯕ ꯈꯛꯇꯅꯤꯗ
ꯑꯣ ꯗ꯭ꯔꯦꯁꯀꯤꯁꯨ ꯇꯧꯕꯀꯣ
ꯍꯣꯏ
ꯑꯣ ꯌꯥꯝ ꯐꯩꯅꯦ ꯆꯤꯊꯗꯤ ꯊꯕꯛ ꯌꯥꯝ ꯐꯩꯅꯦ ꯑꯗꯨꯗꯤ ꯊꯕꯛ ꯌꯥꯝ ꯐꯔꯝꯒꯗꯧ ꯃꯥꯜꯂꯦ ꯑꯗꯨꯗꯤ
ꯑꯁ ꯈꯪꯗꯦꯗ ꯅꯨꯄꯤ ꯑꯣꯏꯅ ꯀꯧꯔꯨꯕꯅꯤꯅ ꯀꯔꯤ ꯎꯄꯥꯏ ꯂꯩ
ꯑꯦ ꯅꯨꯄꯤ ꯅꯨꯄꯤ ꯏꯄꯥ ꯂꯩꯇꯦꯗ ꯁꯤꯇꯔ ꯊ ꯆꯕꯛ ꯌꯥꯝ ꯇꯧꯔꯤꯗꯣ ꯌꯥꯝ ꯐꯩꯗ ꯌꯨꯝꯒꯤ ꯃꯇꯦꯡ ꯌꯥꯝ ꯄꯥꯡꯉꯝꯒꯗꯧ ꯃꯥꯜꯂꯦ ꯁꯤꯁꯇꯔꯁꯦ
ꯅꯪꯗꯤ ꯀꯔꯤ ꯊꯕꯛ ꯇꯧꯔ ꯂꯩꯕ꯭ꯔꯥ
ꯎꯝ ꯑꯩꯁꯨ ꯑꯗꯨꯝ ꯁꯤꯇꯔꯗꯧꯅꯗꯤ ꯇꯧꯋꯦ ꯌꯨꯝꯒꯤ ꯑꯗꯨꯝ ꯑꯋꯥꯠ ꯑꯄꯥꯗꯤ ꯑꯗꯨꯝ ꯃꯦꯟꯁꯜꯂꯦ ꯏꯁꯦ ꯀꯝꯄꯅꯤ ꯑꯃꯗꯗꯤ ꯁꯨꯝ ꯊꯕꯛ ꯇꯧꯒꯦ ꯍꯥꯏꯇꯥꯔꯦꯀꯣ ꯁꯨꯝ ꯃꯇꯝ ꯄꯥꯔꯠ ꯇꯥꯏꯝ ꯑꯣꯏꯅ ꯍꯥꯏꯇꯥꯔꯦ ꯑꯗꯨꯃꯥꯏꯅꯗꯤ ꯇꯧꯋꯤ ꯅꯨꯡꯁꯤꯠꯆꯒ ꯑꯗꯨꯝ ꯃꯥꯟꯅꯩ ꯍꯥꯏꯇꯥꯔꯦ ꯌꯨꯝꯖꯤꯃ ꯃꯥꯅꯦ ꯁꯤꯇꯔ ꯍꯣꯏꯒꯤꯗꯤ ꯃꯐꯝ ꯐꯖꯕ ꯒ ꯂꯩꯕ꯭ꯔꯣ
ꯍꯣꯏ ꯃꯐꯝꯕꯨꯗꯤ ꯐꯖꯩꯑꯦ ꯆꯥꯎꯁꯨ ꯆꯥꯎꯋꯦ
ꯑꯥ
ꯑꯗꯨꯝ ꯐꯣꯠꯇꯣꯒꯨꯝꯕꯥ ꯀꯞ ꯍꯥꯥ
ꯄꯤꯛꯅꯤꯛꯀꯤ ꯏꯁꯄꯣꯠ ꯃꯐꯝ ꯐꯖꯕꯒ ꯂꯩꯕ꯭ꯔꯣ
ꯑ ꯑꯗꯨꯒꯨꯝꯕꯒꯤꯗꯤ ꯅꯠꯇꯦꯗ ꯑꯗꯨꯝ ꯐꯣꯇꯣꯒꯨꯝꯕ ꯀꯥꯞꯅꯤꯡꯉꯥꯏ ꯑꯗꯨꯒꯨꯝꯕ ꯐꯖꯩ ꯍꯥꯏꯕꯅꯤꯗ
ꯑꯣ ꯌꯥꯏꯗꯤ ꯑꯗꯨꯗꯤ ꯐꯣꯇꯣ ꯍꯥꯞꯄ ꯐꯖꯕ ꯃꯐꯝꯗꯨꯅꯤ ꯀꯩꯅꯣ ꯃꯌꯥꯝꯅ ꯄꯥꯝꯅꯔꯤꯁꯦ ꯅꯠꯇ꯭ꯔꯅꯦ
ꯍꯣꯏ ꯍꯧꯖꯤꯛꯀꯥꯟ ꯃꯇꯝꯁꯤꯗꯕꯨ ꯎꯝ ꯃꯥꯅꯦ ꯐꯣꯇꯣꯒꯤ ꯉꯥꯛꯇ ꯆꯠꯂꯕꯅꯤꯅ
ꯁꯤꯁꯇꯔꯗꯤ ꯀꯌꯥꯝ ꯀꯨꯏꯔꯒꯦ ꯀꯣꯜ ꯇꯧꯕ
ꯀꯏ ꯀꯨꯏꯗ꯭ꯔꯤꯗ ꯑꯩꯗꯤ ꯑꯥ ꯊ꯭ꯔꯤ ꯐꯣꯔ ꯗꯦꯁꯀꯨꯝꯕ ꯈꯛꯇ ꯉꯥꯏꯔꯤꯗ
ꯑꯣ ꯀꯌꯥꯝ ꯁꯛꯈꯪ ꯄꯥꯏꯈꯪꯅꯔꯒꯦ ꯑꯅꯧꯕ ꯅ꯭ꯌꯨ ꯐ꯭ꯔꯦꯟ ꯀꯌꯥꯝ ꯊꯦꯡꯅꯔꯒꯦ ꯑꯩꯁꯨ꯭ꯌ ꯐ ꯃꯖ ꯃꯅꯩ
ꯑ ꯅꯪ ꯅꯪꯅ ꯑꯍꯥꯟꯕꯅꯦ ꯑꯩꯒꯤꯗꯤ ꯍꯥꯏꯗꯤ ꯎꯝ ꯑꯗꯨꯒꯨꯝꯕ ꯒ꯭ꯔꯨꯞ ꯁꯨꯝꯁꯨ ꯆꯦꯠ ꯇꯧ ꯇꯧꯗꯦꯕ ꯑꯩꯗꯤ ꯁꯨꯝ ꯍꯧꯖꯤꯛꯅ ꯇ꯭ꯔꯥꯏ ꯇꯧꯒꯦ ꯇꯕꯋꯥꯅꯦ
ꯑꯣꯁ ꯑꯗꯨꯗꯤ ꯑꯩ ꯇꯥꯕꯩ ꯋꯥꯅꯤꯅꯦ ꯑꯗꯨ
ꯍꯣꯏ ꯅꯪꯅ ꯐꯥꯔꯁ ꯑꯣꯏꯕ ꯇꯥꯔꯦ ꯑꯩꯒꯤꯗꯤ ꯅꯪꯗꯤ ꯀꯌꯥ ꯅꯪꯗꯤ ꯀꯌꯥꯝ ꯀꯨꯏꯔꯒꯦ
ꯑꯩꯁꯦ ꯌꯥꯝꯃꯤ ꯁꯤꯁꯇꯔ ꯃꯤ ꯐꯅꯌꯥꯝ ꯊꯦꯡꯅꯔꯦ
ꯑꯣ
ꯑꯅꯧ ꯑꯅꯧꯕ ꯃꯌꯥꯝ ꯊꯦꯡꯅꯔꯦ ꯁꯤꯁꯇꯔ ꯍꯣꯏꯒꯤ ꯁꯤꯁꯇꯔ ꯍꯣꯏꯒꯨꯝꯕ ꯃꯈꯜ ꯃꯈꯜ ꯃꯌꯥꯝ ꯊꯦꯡꯅꯔꯦ ꯍꯥꯏ ꯇꯥꯔꯦ ꯂꯣꯏꯅ ꯋꯥꯔꯤ ꯁꯥꯟꯅꯦ ꯅꯦ ꯍꯥꯏ ꯇꯔꯦꯀꯣ ꯂꯣꯏꯅꯨꯡꯉꯥꯏꯣꯏ
ꯑꯣ ꯑ ꯄꯥꯏꯕꯗꯤ ꯀꯌꯥꯝ ꯀꯨꯏꯈ꯭ꯔꯦ ꯊꯥꯒꯨꯝꯕ ꯁꯨꯈ꯭ꯔꯕ꯭ꯔꯥ
ꯁꯨꯗꯔꯤꯗ ꯁꯤꯁꯇꯔ ꯋꯥꯟ ꯋꯤꯛ ꯇꯨ ꯋꯤꯛ ꯑꯗꯨꯃꯥꯏꯅꯀꯣ ꯑꯗꯨꯃꯥꯏ ꯑꯗꯨꯃꯥꯏꯅꯗꯤ ꯎꯏꯔꯦ ꯑꯣ ꯈꯪꯗꯦ ꯑꯗꯨꯝ ꯌꯥꯔꯤꯒꯤ ꯁꯨꯝ ꯋꯥꯔꯤ ꯁꯥꯟꯅꯕ ꯍꯥꯏꯗꯨꯣꯏꯅꯤ ꯅꯠꯇ꯭ꯔꯥ ꯑ ꯑꯋꯥꯅꯅꯨꯡ ꯍꯥꯏ ꯋꯥꯔꯤ ꯁꯥꯟꯅꯕ ꯑꯣꯏꯅ ꯁꯨꯝ ꯈꯟꯗꯣꯛꯑꯒꯀꯣ
ꯍꯣꯏ
ꯑꯗꯨꯃꯥꯏꯅ ꯁꯥꯟꯅꯩ ꯍꯥꯏꯇꯥꯔꯦ ꯏꯆꯥꯗ ꯁꯥꯔꯤꯕ ꯋꯥꯔꯤ ꯈꯨꯠꯁꯥꯥꯁꯦ ꯑꯗꯨꯝ ꯑꯇꯣꯞꯄꯗꯁꯨ ꯑꯗꯨꯝ ꯃꯌꯥꯝ
ꯍꯣꯏ ꯅꯪꯗꯤ ꯌꯥꯝꯃꯅꯤ ꯂꯧꯊꯣꯔꯛꯑꯃꯅꯤ ꯑꯗꯨꯗꯤ ꯍꯜꯂꯣ ꯇꯥꯕꯔꯣ ꯇꯥꯗꯕ꯭ꯔꯣ ꯍꯜꯂꯣ